ꯍꯥꯎ ꯅꯨꯡꯉꯥꯏꯔꯤꯕꫭ
ꯅꯨꯡꯉꯥꯏꯔꯤꯌꯦ ꯀꯩꯅꯣ ꯁꯥꯎꯟꯖꯦ ꯉꯥꯏꯈꯣ ꯇꯥꯗꯦꯀꯣ
ꯍꯥ ꯇꯥꯏꯌꯦ ꯇꯥꯏꯌꯦ ꯇꯥꯗ꯭ꯔꯣ
ꯀꯩꯅꫭ ꯂꯥꯎꯠ ꯏꯁꯄꯤꯀ꯭ꯔ ꯊꯥ ꯌꯥꯗ꯭ꯔꯤꯖꯦ
ꯏꯁꯄꯤꯀꯔ ꯌꯥꯗꯕꯅꯦ ꯂꯥꯎꯠ ꯏꯁꯄꯤꯀꯔ ꯌꯥꯎꯗꯕꯅꯦ ꯃꯥꯗꯤ ꯏꯌ꯭ꯔ ꯄꫭꯠ ꯊꯤꯜꯂ ꯋꯥꯔꯤꯁꯥꯟꯅꯒꯗꯕꯅꯦ ꯏꯌ꯭ꯔ ꯄꫭꯠ ꯊꯤꯜꯂꯨ
ꯆꯥꯛ ꯆꯥꯔꯕꯣ
ꯑꯣ ꯆꯥꯔꯦ ꯆꯥꯗ꯭ꯔꯤꯌꯦ ꯆꯥꯛ ꯊꯣꯡꯉꯤꯌꯦ ꯑꯩꯅ ꯊꯣꯡꯉꯤꯌꯦ ꯉꯥ ꯊꯣꯡꯉꯦ
ꯀꯅꯥꯅ ꯊꯣꯡꯏꯕ
ꯑꯩꯅ ꯊꯣꯡꯉꯤꯌꯦ
ꯉꯥꯏꯈꯣꯀꯣ ꯍꯦꯠꯐꯣꯟ ꯍꯦꯠ ꯍꯦꯠꯐꯣꯟ ꯑꯝꯇ ꯍꯥꯞꯀꯦ ꯉꯥꯏꯈꯣ
ꯍꯣꯍꯣ ꯍꯣꯢꯠ, ꯃꯃꯩ ꯃꯃꯩ ꯄꯥꯢꯁꯦ ꯃꯃꯩꯅ ꯏꯁꯤꯡꯗ ꯐꯦꯠ ꯃꯀꯣꯛꯅ ꯏꯁꯤꯡꯗ
ꯁꯤꯗꯩꯩ ꯍꯦꯠ ꯐꯣꯟꯗꯨꯗꯤ
ꯏꯁꯤꯡꯗ ꯅꯨꯡꯉꯥꯏꯅ ꯁꯥꯟꯅꯔꯤ ꯏꯁꯤꯡꯗ ꯅꯨꯡꯉꯥꯏꯅ ꯁꯥꯟꯅꯔꯤ
ꯇꯥ ꯑꯣꯐꯇ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
ꯇꯥꯔꯕꯣ
ꯑ ꯇꯥꯔꯦ ꯇꯥꯔꯦ꯫
ꯑꯣꯀꯦ ꯑꯣꯀꯦ ꯌꯥꯔꯦ ꯌꯥꯔꯦ ꯅꯪꯅ ꯊꯣꯡꯉꯤꯔꯣ ꯍꯥꯏꯖꯦ
ꯑꯩꯩꯅ ꯊꯣꯡꯉꯤꯅꯤ ꯀꯩꯅꯣꯅꯦ
ꯀꯩ ꯏꯟꯖꯥꯡ꯫
ꯉꯥ ꯊꯣꯡꯉꯦ꯫ ꯀꯩ ꯗꯧꯔꯤꯒꯦ꯫ ꯏꯇꯩꯃꯥ ꯑꯉꯥꯡ ꯂꯥꯏꯔꯤꯛ ꯀꯟꯅ ꯇꯥꯛꯏ꯫
ꯁ꯭ꯌꯥ ꯁ꯭ꯀꯨꯟ ꯀꯥ ꯍꯧꯔꯕ ꯍꯥꯏꯁꯦ
ꯍꯧꯗ꯭ꯔꯤꯌꯦ ꯑꯗꯨꯏꯁꯨ ꯂꯥꯏꯔꯤꯛꯅ ꯍꯩꯔꯦꯕꯣꯅ ꯍꯌꯦꯡ ꯂꯥꯎ ꯏꯪꯂꯤꯁꯇ ꯋꯥꯔꯤ ꯁꯥꯟꯅ ꯌꯥꯅꯤ
ꯅꯩꯔꯦꯍꯦ
ꯄꯤꯈꯁꯦ ꯗꯣꯛ ꯑꯣ ꯀ ꯂꯣꯏꯅ ꯍꯥꯡꯉꯣꯅ ꯍꯪꯆꯤꯡ ꯍꯥꯡꯉꯣ ꯀꯂꯔ ꯃꯁꯤꯡ ꯍꯪꯒꯦꯔꯥ ꯋꯥꯟ ꯇꯨ ꯊ꯭ꯔꯤ ꯄꯥꯍꯟꯒꯦꯔꯥ ꯎꯊ ꯃꯥ ꯃꯍꯥꯔꯤ ꯫
ꯑꯗꯨꯗꯤ ꯊꯥꯕ ꯌꯥꯔꯦ ꯀꯩꯅꯣ
ꯊꯥꯕꯗꯤ ꯌꯥꯔꯦ ꯑꯗꯨꯅ ꯌꯥꯝ ꯅꯧꯅ ꯊꯥꯕꯁꯦ ꯑꯉꯥꯡ ꯁꯣꯛꯑꯦꯕ ꯌꯥꯝꯅ ꯑꯩꯁꯨ ꯊꯥꯅꯤꯡꯗꯦꯕ ꯑꯩꯈꯣꯏ ꯌꯨꯝꯗ ꯁꯨꯃꯥꯏꯁꯨꯝ ꯇꯥꯛꯄꯤ ꯄꯤꯔꯒ ꯅꯣꯂꯦꯁ ꯂꯩꯍꯜꯂꯒ--꯫
ꯍꯣꯏ ꯎꯁꯨꯔ ꯀꯩꯅꯣ ꯁꯥꯟꯅꯍꯟꯒꯗꯕꯅꯦ
ꯊꯣꯔꯗꯤ ꯄꯣꯊꯥꯙꯔꯃꯅꯦ ꯀꯥꯟꯅ ꯀꯔꯤꯒꯤ ꯂꯥꯅꯤ
ꯑꯗꯨ ꯑꯗꯨꯅꯦ ꯍꯥꯏꯖꯦ
ꯅꯣꯏ ꯀꯩꯅꯣꯗꯨꯕꯨ ꯑꯩꯈꯣꯏꯒꯤ ꯀꯔꯤ ꯑꯥ ꯑ ꯀꯔꯤ ꯀꯥꯡꯒꯤ ꯈꯦꯆꯤꯗꯣ--꯫
ꯎꯝ
ꯅꯣꯏ ꯗꯥꯍꯣꯏꯗ ꯅꯨꯡꯇꯤꯒꯤ ꯇꯧꯋꯤꯔꯕ
ꯇꯧꯋꯦ ꯀꯥꯡꯂꯦꯟꯕꯥꯎ
ꯀꯥꯡꯂꯦꯟ ꯕꯣ ꯑꯗꯨꯝ ꯇꯧꯗꯣꯏꯕ
ꯃꯣꯏ ꯕꯥꯃꯣꯟꯅ ꯍꯧꯕ ꯌꯥꯗ꯭ꯔꯦ ꯍꯥꯏꯕ ꯂꯩꯕꯅꯦꯕ ꯕꯥꯃꯣꯟꯒꯤ ꯃꯇꯝ ꯂꯩꯕꯅꯦꯕ꯫
ꯑꯥ
ꯕꯥꯃꯣꯟꯒꯤ ꯍꯧꯕ ꯌꯥꯔꯦ ꯍꯥꯏꯔ ꯀꯥꯟꯗꯅꯦ ꯃꯣꯏ ꯍꯧꯔꯤꯗꯣ꯫
ꯑꯥ
ꯑꯗꯣ ꯕꯥꯃꯣꯟꯅ ꯍꯧꯕ ꯌꯥꯗ꯭ꯔꯦ ꯍꯥꯏꯔ ꯀꯥꯟꯗ ꯇꯣꯛꯊꯣꯛꯇꯣꯏꯕ
ꯅ ꯑꯣ ꯀꯁꯤ ꯌꯦꯦꯥꯕꯥꯕꯨ ꯍꯔꯒꯛꯇ ꯆ ꯂꯩ ꯍ
ꯑꯥ ꯑꯦ ꯕꯥꯃꯣꯟꯗ ꯍꯧꯕꯤꯌꯨ ꯌꯥꯗ꯭ꯔꯗꯤ ꯀꯅꯥ ꯍꯧꯗꯣꯔꯤꯒꯦ
ꯐ ꯈꯦꯆꯤ ꯍꯧꯕ ꯅꯣꯏꯕꯥꯖꯨ ꯍꯩꯗꯨꯕꯣ ꯍꯥꯎꯋꯦ ꯐꯪꯐꯡ ꯁꯥꯔꯝꯝꯗꯤ ꯍꯥꯎꯅꯤ ꯍꯥꯎꯋꯦ ꯑ
ꯍꯧꯋꯦ
ꯑ
ꯑꯣꯛ ꯊꯣꯡꯕ ꯍꯩꯖꯤꯜꯂꯒ ꯆꯥꯔꯝꯕꯗꯤ ꯑꯃꯨꯀ ꯍꯦꯟꯅ ꯍꯥꯎꯅꯤ ꯀꯥꯏ ꯇꯣꯏꯕ ꯃꯌꯨꯝ ꯑꯅꯤꯈꯛ ꯄꯤꯔꯛꯑꯒ
ꯏꯁ ꯃꯌꯣꯝ ꯑꯅꯤꯗꯨꯗ ꯃꯊꯦꯟ ꯀꯌꯥꯅꯣ ꯍꯥꯞꯄꯤꯁꯦ
ꯁꯥꯕꯅ ꯂꯣꯏꯔꯦ
ꯎ
ꯀꯔꯤꯅꯣꯗꯅ ꯌꯥꯡꯈꯩꯗꯤ ꯆꯥꯛ ꯀꯀꯥ ꯀꯩꯝ ꯌꯥꯝꯕꯗꯗꯤ ꯌꯥꯏꯔꯣ ꯑꯉꯥꯎꯕ ꯍꯣꯇꯜꯗ ꯇꯣ ꯈꯦꯇꯤ ꯃ ꯆ
ꯇꯧꯕꯤꯔꯕꯅꯦ ꯍꯥꯏꯔꯒ
ꯑꯩꯅ ꯍꯥꯏꯗꯤ ꯑꯗꯨꯝ ꯌꯥꯏꯑꯕ ꯀꯩꯁꯨ ꯌꯥꯝ ꯇꯧ ꯄꯥꯡꯖꯕ ꯍꯥꯏ ꯀꯁꯇꯃꯔꯗ ꯑꯗꯨ ꯃꯥꯡꯕ ꯄꯣꯠꯇꯣ ꯌꯥꯏ ꯁꯨꯝ ꯑꯅꯤꯃꯛꯇ ꯃꯥꯥꯡꯒ ꯑꯣꯏꯕ ꯑꯣꯏꯗꯦꯕ ꯍꯥꯎꯋꯦ ꯍꯥꯎꯋꯦ ꯍꯗꯦ ꯂꯝꯗꯦ ꯀꯩ ꯃꯊꯦꯜ ꯇꯣꯡꯊꯔꯕ
ꯑ ꯀꯥꯡꯁꯣꯏ ꯑꯣꯏꯅ ꯀꯥꯡꯁꯨ ꯑꯣꯏꯅ ꯇꯧꯔꯦꯗ ꯑꯩꯈꯣꯏ ꯃꯥꯅ
ꯀꯔꯦ ꯐꯦꯔꯨ ꯀꯥꯛꯁꯨꯣ
ꯅꯠꯇꯦ ꯎꯁꯣꯏ ꯎꯁꯣꯏ ꯎꯁꯣꯏ ꯀꯥꯡꯁꯨ ꯑꯗꯣ ꯀꯩꯗ ꯑꯇ ꯂꯦꯛꯊꯣꯛꯎꯁꯤ ꯀꯩꯅꯣ
ꯂꯣꯛꯇꯥꯛꯇ
ꯍ ꯂꯣꯛꯇꯥꯛꯇ ꯂꯦꯛꯀꯅꯦꯦꯕꯣ ꯂꯦꯛꯁꯦ ꯍꯥꯏꯖꯔꯝꯕꯅꯦ ꯄꯩꯁꯥ ꯂꯣꯏꯁꯟꯅꯈ꯭ꯔꯦꯅꯦ ꯃꯈꯣꯏ ꯀꯥꯡꯕꯨꯨꯗꯣ
ꯅꯣꯏ ꯄꯥꯔꯇꯤ ꯃꯌꯥꯝꯗ ꯑꯝꯇ
ꯑꯗꯣ ꯇꯥꯡ ꯃꯉꯥꯗꯗꯤ ꯑꯩꯈꯣꯏ ꯐꯨꯠꯕꯣꯜ ꯌꯦꯡꯕ ꯆꯠꯀꯅꯤꯌꯦ ꯑꯗꯨꯗꯤ ꯅꯪ ꯁꯟ ꯃꯈꯣꯛ ꯆꯥꯔ ꯀꯅꯤ ꯅꯪꯗꯤ ꯄꯨꯗꯤꯕ ꯅꯥꯪ꯭ ꯄꯨꯗꯤꯄ ꯍꯥꯏꯇꯥꯔꯦꯀꯣꯈꯣꯝꯗ ꯂꯝꯖꯦꯜ ꯆꯦ ꯑꯩꯈꯗꯒꯤ ꯑ ꯇꯄꯥꯛ
ꯆꯠꯄ ꯑꯃ ꯂꯥꯛꯄ ꯑꯃ
ꯑꯩꯈꯣꯏ ꯁꯥ ꯀꯥ ꯍꯦꯟꯅ ꯆꯠꯂ ꯑꯃ ꯃꯈꯥꯏꯅꯤꯗꯏ ꯆꯠꯈꯔꯤ ꯑꯗꯨ ꯑꯩꯈꯣꯏꯕꯗ ꯍꯥꯏꯗꯤ ꯁꯤꯠ ꯐꯪ ꯑꯣꯏꯣꯏꯕꯗ ꯕꯣ ꯌꯦꯡꯕꯗ ꯆꯠꯂꯒ ꯁꯤꯠ ꯐꯪꯗꯗꯤ ꯀꯩꯀꯥꯗꯩ
ꯁꯤꯠꯇꯤ ꯐꯪꯉꯣꯏꯕꯣ ꯉꯟꯅ ꯆꯠꯇ꯭ꯔꯗꯤ ꯏꯁ ꯄꯨꯡ ꯑꯅꯤ ꯑꯍꯨꯝ ꯀꯥꯏꯅ ꯑꯅꯤ ꯑꯍꯨꯝꯁꯨ ꯐꯪꯉꯔꯣꯏ ꯏꯉꯣ
ꯕꯅ ꯎ
ꯄꯨꯡ ꯀꯔꯤ ꯅꯠꯇ꯭ꯔ ꯀꯔꯤ ꯀꯔꯤ ꯄꯨꯡ ꯀꯩꯗꯤ ꯄꯨꯡ ꯕꯥꯔꯣꯗꯒꯤꯩ ꯆꯠꯇ꯭ꯔꯗꯤ ꯌꯥꯔꯣꯏ
ꯑ ꯅꯪ ꯗꯥꯁꯤꯒꯒꯤ ꯅꯝꯕꯔ ꯌꯥꯎꯕ ꯅꯠꯇ꯭ꯔꯣ
ꯌꯥꯎꯋꯦ ꯑꯗꯨꯏ ꯋꯥꯔꯤ ꯌꯥꯗꯦ
ꯍꯣꯏ ꯍꯣꯏ ꯍꯣꯏ ꯑꯗꯨ ꯅꯣꯒꯦꯁꯇ ꯂꯩꯌꯣ ꯍꯥꯏꯕꯅꯤꯗ ꯑꯩꯅ ꯍꯥꯏꯕꯅꯤ ꯄꯣꯠꯁ ꯑꯇꯩꯦ ꯇꯧꯔꯤꯁꯦ ꯃꯥ ꯍꯧꯖꯤꯛ ꯁꯤꯂꯣꯡꯝꯗ ꯂꯩꯌꯦ ꯑꯩ ꯖ ꯋꯥꯔꯤ ꯁꯥꯇ꯭ꯔꯅꯤ ꯍꯧꯖꯤꯛꯇ ꯑ ꯀꯗꯣꯇ ꯂꯩ ꯀꯣꯏꯕ꯭ꯔꯥꯑꯣꯕꯣꯠꯂꯣꯑꯣꯗ ꯋꯥꯔꯤ ꯐꯔꯗꯅꯤ
ꯍꯣꯏ ꯍꯣꯏꯅꯦ ꯆꯠꯂꯁꯤꯔ ꯈꯪꯗ꯭ꯔꯦꯅꯦ
ꯆ ꯂꯝꯖꯦ ꯆꯦꯜꯂꯨꯕ꯭ꯔꯣ
ꯑꯌꯨꯛꯇꯛꯇ ꯆꯦ
ꯑꯗꯨꯝꯖꯤ ꯌꯦ꯭ꯔꯕꯦꯗ ꯐꯣꯟ ꯕꯥꯂꯤꯟꯗ ꯐꯣꯟ ꯇꯧꯔꯛꯑꯝꯕꯅꯤꯅꯦ ꯑꯩꯉꯣꯟꯗ
ꯉꯁꯥꯏ ꯋꯥꯁꯇ ꯂꯥꯛꯑꯝꯃꯦ ꯃꯥ ꯑꯗꯨꯒꯤꯅꯦ
ꯑꯣ ꯑꯩ ꯍꯟꯗꯛ ꯇꯧꯗꯨꯅ ꯑꯃꯛ ꯄꯥꯏꯔꯛꯇ꯭ꯔꯤꯑꯕ
ꯎꯝ ꯎꯝ ꯃꯥ ꯒꯥꯔꯤ ꯌꯣꯟꯅꯦꯅ
ꯑꯣꯁꯤ ꯀꯣꯟ ꯀꯗꯔꯤꯀꯣ
ꯎ ꯂꯩ
ꯏ
ꯍꯧꯖꯤꯛꯐꯥꯎ ꯌꯣꯟꯗ꯭ꯔꯤ ꯃꯥ ꯒꯥꯔꯤ ꯌꯣꯟꯅꯦꯦ ꯄꯩꯁꯥ ꯆꯤꯜꯂꯦꯅ
ꯑꯣ ꯍꯥꯏꯪ꯭ꯔ ꯏ ꯑꯩ ꯇꯥꯡ ꯊ꯭ꯔ
ꯀꯨꯏꯗ꯭ꯔꯦꯅꯦ
ꯃꯣꯏ ꯅꯪ ꯅꯣꯏ ꯅꯤꯁꯥ ꯈꯥꯏꯔꯦꯅꯦ ꯑꯩꯉꯣꯟꯗ
ꯇꯧꯀꯥ ꯑꯗꯨꯗꯤ ꯁꯟꯗꯦꯒ ꯑꯣꯏꯔꯦ ꯃꯤꯗꯤ ꯚꯔ ꯆꯤꯟꯅꯦ
ꯀꯥꯏ ꯏꯕꯤꯈꯤꯗ ꯐꯠꯦ ꯑꯗꯨ ꯕꯕꯥꯝ ꯁꯤꯗ ꯍ ꯆꯄꯅꯤ ꯐꯥꯒ ꯊꯝꯅ
ꯎ
ꯂꯥꯏꯅ
ꯃꯤ ꯐ ꯆꯜꯂꯅꯤꯌꯦ
ꯑꯗꯨ ꯆꯥꯊꯣꯛꯄꯕ ꯁꯟꯗꯣꯛꯣꯡ ꯄꯣꯛꯄ ꯆꯥꯐꯝ ꯂꯩꯌꯦꯕ꯭ꯔ ꯁꯣꯔꯥꯗ
ꯑꯦ ꯑꯗꯨ ꯆꯥ ꯀꯩꯅꯣ ꯕꯥꯔꯗꯦꯠ ꯏꯕꯥꯅꯤ ꯕꯥꯔꯂꯠ ꯏꯕꯥꯅꯤ ꯍꯥꯏꯔꯤꯛꯏꯁꯤꯦ ꯌꯦꯡ ꯐꯪꯗ꯭ꯔꯁꯨ ꯑꯗꯨ ꯑꯗꯨꯝ ꯆꯥꯔꯤꯁꯤꯅꯦ
ꯁꯟ ꯂꯨꯈꯣꯡ ꯂꯨꯄꯥ ꯌꯥꯡꯈꯩꯒꯤ ꯄ꯭ꯂꯦꯠꯇ ꯇꯧꯔꯒ ꯇꯧꯕꯔꯣ
ꯑꯥ ꯑꯗꯩꯗꯤ ꯑꯁ ꯀꯩ ꯀꯥꯏꯗꯣ ꯁꯔꯝꯗꯒ ꯆꯥꯔꯨꯏꯌꯦ ꯑꯩꯈꯣꯏꯗꯤ
ꯁꯔꯝꯗ ꯀꯩ ꯆꯥꯔꯣꯏꯗꯦ ꯀꯦꯍꯣ ꯑꯣ ꯍꯥꯇ ꯀ ꯍ ꯅꯣꯏꯗꯤ ꯌꯥꯝ ꯆꯥꯖꯥꯔ ꯀ ꯍꯟꯗꯛꯀꯤ ꯆꯥꯔꯨꯔꯕ
ꯀꯨꯏꯔꯦ ꯑꯅꯤ ꯑꯍꯨꯝꯂꯛꯨ ꯁꯨꯔꯦ ꯑꯩꯈꯣꯏꯗꯤ
ꯎ ꯎ
ꯌꯦꯣꯡꯉꯨ ꯍꯣꯡꯉꯕ ꯍꯣꯡ ꯇꯥꯡꯗꯤ ꯇꯥꯡꯉꯦ ꯑꯗꯨꯏꯁꯨ ꯑꯗꯨꯝ ꯆꯥꯁꯟꯕꯤꯅꯤ
ꯄꯥ ꯀꯌꯥ ꯆꯕ
ꯑꯦ ꯆꯅꯤ ꯆꯍꯨꯝꯒꯤ ꯑꯗꯨꯝ ꯆꯥꯏꯅꯤ ꯀꯩꯅꯣ
ꯌꯥꯔꯦ ꯐꯔꯦ ꯐꯔꯦ ꯑꯗꯨꯗꯤ ꯍꯥꯏꯁꯨ ꯍꯌꯦꯌꯦꯡꯕ ꯀꯩꯅꯣ
ꯍꯌꯦꯡ ꯅꯨꯅꯨꯡꯗꯤꯟ ꯌꯥꯏ ꯍꯌꯦꯡ ꯅꯨꯡꯗꯤꯤꯟ ꯌꯥꯏ ꯍꯌꯦꯡ ꯂꯣꯡ ꯆꯦꯟꯒꯅꯦꯕ ꯍꯩꯔꯣꯛꯄ
ꯆꯦꯂ ꯈꯥꯏ ꯑꯣꯐꯥꯎ
ꯆꯠꯔꯣ ꯍꯣꯏ ꯕꯔꯂꯤꯟꯗꯣꯏꯗꯤ ꯍꯩꯔꯣꯛ ꯀꯣꯏꯔꯒ ꯑꯁ ꯑꯅꯥꯀꯟ ꯁꯔꯝ ꯂꯣꯝꯗ ꯍꯜꯂꯛꯏꯃꯤ
ꯄꯥꯏꯂꯣ ꯄꯥꯏꯣ
ꯑꯩꯗꯤ ꯑꯍꯥꯟꯕ ꯁꯇꯔꯗꯦ ꯈꯨꯗꯤꯡꯒꯤꯅꯦꯕ ꯑꯩꯗꯤ ꯍꯟꯗꯛ ꯍꯇꯥ ꯍꯌꯦꯡꯒ ꯍꯞꯇꯥ ꯑꯅꯤ ꯁꯨꯗꯣꯏꯅꯦꯕ ꯃꯃꯥꯡ ꯍꯞꯇꯥ ꯑꯍꯥꯟꯕ ꯆꯦꯟꯕꯗꯣ ꯋꯥꯡꯕꯟꯗꯒꯤ ꯍꯜꯂꯛꯑ ꯋꯥꯡꯒꯠ ꯍꯟꯒꯠ ꯍꯟꯗ ꯉꯝꯗꯗꯅ
ꯚꯔꯠ ꯃꯣꯏꯗꯤ ꯌꯥꯝ ꯀꯜꯂꯕ ꯁꯥꯠꯂꯤꯅꯦ ꯍꯧꯖꯤꯛꯀꯥ
ꯏꯁ ꯀꯜꯂꯦ ꯃꯣꯏ ꯀꯤꯂꯣꯃꯤꯇꯔ ꯃꯉꯥꯔ ꯃꯤꯅꯤꯠ ꯇꯔꯥꯅꯤꯄꯥꯟ ꯀꯨꯟ ꯌꯧꯗ꯭ꯔꯦ
ꯍꯥꯁ ꯥꯏ ꯐ ꯐ ꯃꯥꯁꯨ ꯁꯤꯡꯖꯕ ꯑꯃ ꯌꯥꯎꯈ꯭ꯔꯦ ꯍꯟꯗꯛꯁ ꯊꯣꯛꯣꯏꯗ
ꯃꯥ ꯁꯤꯡꯅꯕ ꯑꯃ ꯌꯥꯎꯈ꯭ꯔꯦ ꯃꯤ ꯇꯤꯌꯦ ꯈꯟꯗ ꯌꯥꯗꯦꯅ ꯃꯥꯔꯛꯇꯣ ꯅꯦꯝꯃꯃꯤꯅ ꯑꯦꯁ ꯑꯦꯁ ꯁꯤꯒꯤꯗꯣ
ꯕꯣꯏ ꯃꯃꯥ ꯊꯦꯡꯅꯩꯌꯦ ꯀꯩꯗꯧꯒꯤꯣ ꯇꯧꯒꯤ
ꯀꯅꯥꯕ ꯑꯕꯣꯏꯁꯨ ꯋꯥꯡꯉꯦ ꯆꯥꯝ ꯇꯔꯥ ꯐꯪꯉꯦ
ꯊꯛ
ꯃꯤ ꯃꯃꯤꯠ ꯀꯥꯞꯄ ꯆꯠꯈꯤꯗꯣꯔꯦ ꯔꯦ ꯀꯥꯞꯄꯗꯦ ꯁꯕꯦꯟꯗ
ꯁꯤ ꯁꯤ
ꯃꯤ ꯑꯅꯤ ꯆꯪꯍꯧꯗ ꯌꯥꯗ꯭ꯔꯦꯅ ꯊꯕꯛꯇꯣ ꯑꯩꯖꯨ ꯍꯟꯗꯛꯇꯤ ꯆꯪꯍꯧꯗ ꯌꯥꯗꯦ ꯑꯗꯨꯏꯅꯦ ꯂꯝꯖꯦꯜꯖꯦ ꯊꯕꯛꯀ ꯂꯦꯞꯄꯒ ꯑꯝꯇ ꯆꯦꯟꯖꯜꯂꯗꯝꯅꯤ
ꯅꯣꯏ ꯀꯤꯂꯣꯃꯤꯇꯔ ꯃꯉꯥꯒꯤꯗꯨꯅꯤ ꯅꯪ ꯌꯥꯝ ꯀꯟꯅ ꯍꯥꯔꯠ ꯇ꯭ꯔꯦꯅꯤꯡ ꯇꯧꯗ꯭ꯔꯁꯨ ꯑꯗꯨꯝ ꯉꯝꯅꯤ
ꯑꯗꯨꯏꯖꯨ ꯀꯥꯅ ꯈꯪꯅꯤ ꯊꯕꯛꯇꯣ ꯑꯅꯤ ꯑꯍꯨꯝ ꯆꯦꯟꯖꯟꯕꯅ ꯐꯠꯇ꯭ꯔꯣ ꯗꯤꯌꯦ ꯅꯨꯡꯉꯦ
ꯇꯝꯕ ꯉꯝꯗꯦ ꯃꯤꯑꯣꯏꯕꯒꯤ ꯄꯨꯟꯁꯤ ꯗꯤꯌꯦꯖꯨ ꯆꯦꯟꯖꯟꯒꯗꯝꯅꯦ
ꯏꯁꯤꯡꯗꯤ ꯌꯥꯝ ꯊꯛꯑꯣ ꯑꯩꯅ ꯍꯥꯏꯒꯗꯕ ꯑꯃ ꯏꯁꯤꯡ ꯌꯥꯝ ꯊꯛꯏꯒꯩ ꯅꯁꯥ ꯔꯤꯀꯣꯕꯔꯤ ꯐꯖꯅ ꯂꯥꯛꯀꯅꯤ
ꯑꯁ ꯉꯁꯥꯏ ꯏꯡꯉꯣ ꯐꯣꯔ ꯍꯟꯗ꯭ꯔꯦꯗꯠꯇꯣ ꯔꯥꯎꯟ ꯀꯨꯟꯊ꯭ꯔꯥꯒ ꯆꯦꯜꯍꯜꯂꯦ
ꯐꯣꯔ ꯍꯟꯗ꯭ꯔꯦꯠ ꯀꯨꯟꯊ꯭ꯔꯥꯔꯛꯇꯤ ꯀꯌꯥ ꯇꯥꯔꯦ
ꯂꯥꯏꯔꯤꯛ ꯄꯥꯗ꯭ꯔꯗꯤ ꯑꯗꯨ ꯐꯛꯇꯨ ꯍꯨꯒꯠꯂꯨ ꯂꯥꯏꯕꯛ ꯀꯠꯂꯨ ꯂꯥꯏꯕꯛ ꯀꯠꯂꯨ
ꯐꯤꯟꯗꯨꯗ ꯑꯃꯨꯛꯅ ꯑꯁ ꯐꯖꯅ ꯇꯧꯋꯦꯍꯦ ꯇ꯭ꯔꯦꯅꯤꯡꯗꯣ ꯑꯃꯨꯛꯅ ꯀꯟꯅ ꯆꯦꯟꯕ ꯑꯃꯨꯛꯅ ꯏꯁꯄꯤꯠ ꯆꯦꯟꯕ ꯑꯃꯨꯛꯅ ꯑ ꯋꯥꯔꯛ ꯑꯥꯎꯠ ꯆꯦꯟꯕ ꯑꯗꯨꯃꯥꯏ ꯇꯧꯔꯒ ꯇꯔꯥꯉꯥ ꯑꯝꯅ ꯏꯁꯄꯤꯠ ꯔꯥꯎꯟ ꯇꯔꯥꯉꯥ ꯑꯃꯅ ꯏꯁꯂꯣ ꯆꯦꯜꯍꯜꯂꯤꯅꯤ
ꯅꯪ ꯑ ꯌꯥꯎꯔꯤ ꯀꯩꯅꯣ ꯑꯉꯥꯡ ꯉꯥꯛꯇꯅꯤ ꯀꯩꯅꯣ ꯆꯍꯤ ꯀ꯭ꯂꯥꯁ ꯇꯦꯟ ꯀꯥꯕ ꯇꯨꯌꯦꯞ ꯀꯥꯕ ꯉꯥꯛꯇꯅꯤ ꯀꯩꯅꯣ ꯑꯥ ꯅꯪ ꯑꯗꯨꯗꯤ ꯆꯥꯛ ꯊꯣꯡꯉꯤ ꯅꯠꯇ꯭ꯔꯣ
ꯑꯩꯔꯣ ꯊꯣꯡꯉꯤꯅꯦ ꯆꯥꯛ ꯊꯣꯡꯉꯤꯌꯦ
ꯑꯗꯨꯗꯤ ꯑꯩ ꯑꯃꯨꯛ ꯇꯧꯔꯛꯀꯦ ꯌꯥꯒꯗ꯭ꯔꯣ
ꯑꯥ ꯆꯥꯛ ꯊꯣꯡꯉꯤ ꯑꯗꯣ ꯅꯪ ꯀꯩꯅꯣ ꯁꯦ ꯀꯩꯅꯣ ꯇꯧꯖꯤꯀꯣ ꯑꯩ ꯊꯕꯛ ꯈꯔ ꯂꯥꯛꯑꯦ ꯑꯩ ꯊꯝꯃꯒꯦꯀꯣ
ꯀꯩ ꯍꯣ ꯍꯣꯏ ꯌꯥꯏ
ꯍꯣꯏ ꯍꯣꯏ ꯍꯣꯏ ꯑꯩ ꯊꯝꯃꯒꯦ ꯊꯝꯃꯒꯦ ꯊꯕꯛ ꯈꯔ ꯂꯥꯛꯑꯦ ꯀꯅꯥꯅꯣ ꯅꯨꯄꯤꯒꯤ